ꯍꯂꯣ꯫
ꯆꯥꯛꯆꯥꯥꯔꯕꯣ ꯫ ꯆꯥꯛ ꯆꯥꯔꯕꯣ꯫
ꯆꯥꯔꯦ ꯅꯪꯗꯤ꯫
ꯑꯩ ꯆꯥꯛ ꯆꯔꯦ ꯀꯩꯟ ꯏꯟꯁꯥꯡ ꯆꯥꯥꯔꯦ꯫
ꯎꯝ ꯑꯂꯨ ꯀꯥꯡꯉꯧꯒ ꯫ ꯏꯁꯀ꯭ꯋꯥꯁꯀ ꯗꯥꯜ ꯆꯝꯊꯣꯡ ꯆꯥꯏ ꯅꯣꯏꯗꯤ꯫
ꯏꯁꯀꯁ ꯍꯖꯤꯛ ꯃꯅꯥꯒ ꯂꯩꯕ꯭ꯔꯣ
ꯏꯁꯁ ꯂꯩꯔꯤꯌꯦ
ꯀꯌꯥꯃꯨꯛ ꯂꯩꯔꯤꯌꯦ
ꯎ
ꯄꯤꯁ ꯀꯌꯥ ꯌꯥꯎꯔꯤ
ꯇꯔꯥ ꯇꯔꯥꯃꯨꯛ ꯂꯩꯔꯤ
ꯑꯩꯈꯣꯏꯗꯤ ꯉꯁꯤꯗꯒꯤ ꯂꯣꯏꯔꯦꯅꯦ ꯉꯁꯤ ꯆꯝꯊꯣꯡ ꯆꯝꯐꯨꯠ ꯇꯧꯔꯒ ꯆꯥꯏ
ꯅꯣꯏꯗꯤ ꯌꯥꯝ ꯌꯥꯝ ꯆꯥꯕ ꯃꯥꯜꯂꯦ ꯏꯁꯀ꯭ꯋꯥꯁꯦ
ꯌꯥꯝ ꯆꯥꯗꯦ ꯑꯩ ꯅꯍꯥꯟ ꯑꯩ ꯇꯔꯦꯠ ꯂꯧꯕꯗꯣ ꯑꯅꯤꯗꯤ ꯚꯩꯊꯣꯟ ꯃꯣꯏꯒꯤ ꯑꯅꯤ ꯄꯤꯈ꯭ꯔꯦ ꯑꯗꯨꯒ ꯃꯔꯤ ꯃꯉꯥꯗꯨꯅ ꯑꯩꯈꯣꯏ ꯆꯝꯐꯨꯠ ꯇꯧꯔꯒ ꯆꯥꯔꯦ
ꯃꯔꯤ ꯃꯉꯥꯗꯨꯕꯨ ꯀꯨꯝꯃꯥꯏꯅꯁꯨ ꯄꯨꯖꯔꯤ
ꯆꯝꯐꯨꯅ ꯍꯥꯎꯋꯦꯅ ꯑꯗꯨꯒꯤ ꯆꯝꯐꯨꯠ ꯆꯥꯔꯦ
ꯄ ꯐꯔꯦꯅꯦ ꯉꯔꯥꯡ ꯉꯁꯥꯏꯁꯨ ꯑꯩ ꯅꯥꯒꯥꯔꯥꯗ ꯇꯔꯥꯔꯥ
ꯀꯅꯥꯒꯤꯔꯣ ꯑꯗ ꯀꯅꯥ ꯀꯅꯥꯒꯤ ꯄꯤꯕ꯭ꯔꯥ
ꯏꯅꯦ ꯃꯣꯏꯒꯤ
ꯌꯥꯝ ꯍꯔꯥꯎꯔꯒꯅꯦ
ꯍꯣꯏ ꯃꯣꯏꯗꯣ ꯑꯁ ꯑꯁꯤꯒꯨꯝꯕꯁꯦ ꯌꯥꯝ ꯍꯥꯎꯋꯅꯤ ꯌꯥꯌꯦ
ꯑꯗꯨ ꯁꯉꯥꯏꯊꯜ ꯄꯥꯔꯇꯤꯗꯤ ꯀꯩꯗꯧꯉꯩ ꯂꯥꯛꯑꯒ ꯂꯧꯈ꯭ꯔꯕ꯭ꯔꯥ
ꯉꯔꯝ ꯍꯣꯏ ꯉꯔꯥꯡ ꯏꯇꯩ ꯂꯥꯛꯑꯔꯒ ꯃꯥ ꯂꯥꯛꯑꯒ ꯂꯧꯕꯅꯦꯕ ꯑꯗꯨꯒ ꯏꯁꯀ꯭ꯋꯥꯁꯅꯦ ꯑꯗꯨꯒ ꯍꯪꯒꯥꯝꯒ ꯁꯧꯒꯔꯤ
ꯎꯝ
ꯑꯗꯨꯒ ꯁꯤꯔ ꯅꯝꯗꯨ ꯂꯣꯡꯗ ꯂꯩꯕ ꯏꯄꯥꯇꯣꯟ ꯃꯣꯏꯒꯤꯁꯨ ꯄꯤꯈꯤꯕꯅꯦ ꯑꯩ ꯉꯔꯥꯡꯗ ꯁ꯭ꯀꯨꯜ ꯆꯠꯄ ꯃꯇꯝꯗ
ꯀꯅꯥꯔꯗꯂꯣꯅ ꯂꯩ ꯀꯅꯔꯥ
ꯄꯥꯇꯣꯟ ꯂꯩꯕꯗꯣ ꯑꯁꯤꯗ
ꯎ ꯈꯗ꯭ꯔꯦ ꯑꯩ ꯑꯣꯝ ꯀꯩꯗꯧꯔꯣ ꯂꯥꯏꯕꯂ ꫭꯍꯧꯁꯦ
ꯐꯣꯟ ꯌꯤꯡꯂꯒ ꯂꯩꯕꯅꯦ
ꯅꯪꯒꯤ ꯔꯤꯆꯥꯔꯖ ꯌꯥꯎꯗꯕ꯭ꯔꯣ
ꯌꯥꯎꯋꯦ ꯅꯍꯥꯟ ꯏꯆꯦ ꯄꯥꯛ ꯄꯥꯛꯅ ꯀꯥꯞꯄꯤꯔꯕꯅꯦ
ꯑꯗ ꯅꯤꯠ ꯄꯤꯛ ꯌꯥꯎꯗꯕꯤꯗ
ꯌꯥꯎꯋꯦ ꯅꯦꯄꯦ ꯌꯥꯎꯋꯦ ꯑꯣ ꯂꯣꯏꯈ꯭ꯔꯦ ꯅꯦꯄꯦꯗ ꯋꯥꯟ ꯄꯣꯏꯟ ꯐꯥꯏꯚ ꯈꯛꯇꯅꯦ
ꯋꯥꯥꯏ ꯐꯥꯏ ꯌꯥꯎꯗꯕ꯭ꯔꯣ ꯍꯟꯗꯛꯇꯤ
ꯋꯥꯏꯐꯥꯏ ꯌꯥꯎꯋꯦ ꯑꯗꯨ ꯋꯤꯟꯗꯣꯗ
ꯋꯟꯋꯟꯗꯣꯗ ꯑꯃꯗꯨ ꯅꯅꯥꯕ꯭ꯔꯒ ꯂ ꯂꯩꯕ꯭ꯔꯥ
ꯎ ꯀꯟꯅ ꯁꯤꯜꯂꯤ
ꯃꯉꯣꯟꯗꯒꯤ ꯋꯥꯏꯐꯥꯏ ꯁꯝꯃꯨꯅ ꯃꯉꯣꯟꯗꯒꯤ ꯃꯥꯗ ꯋꯥꯏꯐꯥꯏ ꯁꯝꯃꯒ ꯍꯣꯠ ꯏꯁꯄꯣꯠꯗꯣ ꯃꯥ ꯑꯣꯟ ꯇꯧꯔꯗꯤ ꯅꯉꯣꯟꯗꯁꯨ ꯀꯥꯟꯅꯦꯛꯇꯧꯕ ꯌꯥꯔꯦ
ꯌꯥꯗꯦ ꯅꯨꯡꯗꯥꯡ ꯅꯨꯡꯗꯥꯡ ꯃꯇꯝꯗ ꯋꯥꯏ ꯈ꯭ꯋꯥꯏꯗꯣ ꯅꯨꯡꯉꯥꯏꯇꯦꯕ ꯅꯦꯠꯋꯔꯛꯇꯣ ꯑꯗꯨꯗꯒꯤ
ꯉꯁꯤꯗꯤ ꯀꯣꯂꯦꯖ ꯆꯠꯄ꯭ꯔꯗꯣ ꯆꯠꯇ꯭ꯔꯦ
ꯉꯁꯤꯗꯤ ꯍꯣꯂꯤꯗꯦꯅꯦ
ꯈꯔꯔꯤ ꯍꯣꯂꯤꯗꯦ ꯂꯩꯕ
ꯁꯦꯀꯦꯟ ꯑꯗꯨꯝ ꯁꯦꯇꯔꯗꯦ ꯑꯦꯕ꯭ꯔꯤ ꯁꯦꯇꯔꯗꯦ ꯍꯣꯂꯤꯗꯦ ꯑꯩꯈꯣꯏꯒꯤꯗꯤ ꯉꯁꯥꯏꯗ ꯑꯟꯇꯤ ꯃꯣꯏꯒꯤ ꯌꯨꯝꯗ ꯍꯦꯛ ꯆꯪꯉꯒ ꯑꯝꯇꯤ ꯑꯝꯇꯤꯅ ꯑꯁ ꯐꯔꯦ ꯐꯔꯦ ꯅꯪ ꯂꯥꯛꯄꯁꯦ ꯌꯥꯝ ꯐꯔꯦ ꯑꯩꯒꯤ ꯃꯁꯥꯁ ꯇꯧꯕꯤꯌꯣ ꯑꯁ ꯍꯥꯟꯟꯅ ꯌꯥꯝ ꯅꯥꯔꯒ ꯂꯩꯕꯅꯦ ꯃꯁꯥꯁ ꯇꯧꯕꯤꯌꯣ ꯍꯥꯏꯅ
ꯏꯅꯦ ꯍꯥꯏꯕꯗꯣ ꯎꯝ ꯏꯅꯦ ꯍꯥꯏꯕꯗ ꯇꯣ ꯃꯩꯖꯣꯜꯂꯣ ꯃꯃꯥꯗ꯭ꯔꯥ ꯃꯩ ꯑꯣ ꯄꯁꯂꯗ ꯂꯩꯕ ꯄꯤꯁꯁꯂꯦꯟꯗꯒꯤ ꯂꯥꯛꯇ꯭ꯔꯣ ꯑꯗꯨ ꯂꯩ꯭ꯔꯒ ꯗꯥꯏꯂꯣꯁꯤꯁ ꯇꯧꯔꯒ ꯂꯩꯕ꯭ꯔꯥ
ꯍꯥ
ꯗꯥꯏꯂꯦꯁꯤꯁ ꯑꯃꯨꯛ ꯇꯧꯔꯒ ꯂꯩꯕ꯭ꯔꯥ
ꯑ ꯃꯥ ꯇꯂꯁꯤ ꯦꯁ ꯇꯧꯕꯗꯣ ꯇ꯭ꯌꯨꯁꯗꯦꯒ ꯐ꯭ꯔꯥꯏꯗꯦꯅꯤ ꯍꯥꯏꯦ
ꯑꯗꯨꯗꯣ ꯃꯊꯪ ꯇꯔꯥ ꯅꯠꯇ꯭ꯔꯒ ꯀꯅꯥ ꯀꯅꯥ ꯂꯥꯛꯀꯦ ꯃꯣꯏꯗ
ꯀꯗꯦ ꯃꯥ ꯑ ꯕ꯭ꯔꯗꯔ ꯈꯥꯃꯦꯟ ꯑꯗꯨꯝ ꯊꯤꯟꯕ ꯃꯥꯜꯂꯦ
ꯑꯣ ꯑꯗꯣ ꯃꯥꯗ ꯎꯝ ꯍꯥꯏꯕꯗꯤ ꯏꯅꯦ ꯑꯩꯈꯣꯏꯗ ꯂ ꯑꯗꯨ ꯃꯊꯟꯇ ꯔꯦꯟꯗ ꯂꯩꯕ꯭ꯔꯥ ꯅꯠꯇ꯭ꯔꯒ ꯃꯣꯏ ꯑ ꯅꯅꯥꯒꯔꯥꯝꯒꯤꯅꯦ ꯑꯩꯈꯣꯏꯒ ꯂꯩ
ꯃꯣꯏꯒꯤ ꯌꯨꯝꯗ ꯑꯗꯨꯝ ꯂꯩꯕꯅꯦ ꯃꯣꯏꯒꯤ ꯔꯨꯝꯣꯏꯒꯤ ꯌꯨꯝꯗ ꯔꯨꯝ ꯑꯃ ꯂꯩꯕꯗꯣ ꯑꯗꯨꯗ ꯂꯩꯕꯅꯦ ꯃꯥꯗꯣ
ꯀꯌꯥꯝ ꯀꯨꯏꯅ ꯂꯩꯒꯦ ꯍꯥꯏꯔꯣ
ꯐꯣꯟ ꯑꯗꯨꯝ ꯌꯦꯡꯉꯒ ꯂꯩꯌꯦ
ꯍꯌꯦꯡꯒꯤ ꯆꯥꯔꯖ ꯆꯀꯤꯦꯔꯣ ꯀꯃꯥꯏꯅ ꯇꯧꯒꯦꯔꯣ
ꯁꯥꯔ ꯆꯠꯅꯤꯡꯉꯥꯏ
ꯎ
ꯆꯥꯞꯄꯥ ꯑꯣꯏꯗ
ꯏꯁ ꯅꯍꯥꯟꯗꯤꯔꯤꯀꯤꯁꯤꯠ
ꯐ꯭ꯂꯦꯠ-ꯐ꯭ꯂꯦꯠ ꯍꯥꯞꯔꯒ ꯆꯠꯄꯗꯣ ꯐ꯭ꯂꯦꯠ ꯍꯥꯞꯄꯒ ꯆꯠꯄꯗꯣ ꯀꯥꯏꯋꯦꯕ ꯃꯣꯏꯒꯤ-ꯃꯣꯏꯒꯤ ꯆꯥꯔ꯭ꯁꯇꯤ ꯐꯤ ꯁꯨꯚ ꯏꯟ ꯏꯦ ꯅꯦ ꯕꯤ ꯁꯤ ꯗꯣ ꯐꯤ ꯁꯨꯛꯏꯟ ꯏꯟꯗꯦꯕ ꯌꯥꯝꯗꯤ ꯑꯣꯏꯗꯤ-ꯑꯣꯏ ꯑꯦꯠ ꯑꯣꯏꯔꯁꯨ ꯑꯩꯈꯣꯏꯗꯗꯤ ꯐꯤ
ꯍꯥꯍ ꯆꯥꯔ꯭ꯥꯁꯇꯤ ꯆꯗꯤ ꯆꯥꯅꯤꯡꯕ ꯑꯗꯨꯕꯨ ꯎꯄꯥꯏ ꯂꯩꯇꯕ
ꯃꯤ ꯆꯠꯇ꯭ꯔꯣ ꯒꯩꯊꯣꯟ ꯃꯣꯏꯗꯤ ꯆꯠꯄ ꯅꯠꯊ꯭ꯔꯨ
ꯃꯣꯏꯗꯤ-ꯃꯣꯏꯒꯤ ꯕꯥꯏꯠ ꯂꯩꯕꯅꯤꯅ ꯕꯥꯏꯠꯇꯨꯗꯤ ꯑꯩ ꯇꯣꯡꯕ-ꯑꯥ ꯌꯥꯔꯣꯏꯅ
ꯅꯍꯥꯟ ꯅꯣꯏ ꯀꯩꯅꯣ ꯎꯝ ꯅꯤꯛꯒꯨꯝꯕ ꯆꯠꯀꯅꯤ ꯍꯥꯏꯕꯗꯣ ꯆꯠꯇꯕ꯭ꯔꯣ
ꯑꯁ ꯄ꯭ꯂꯥꯟ ꯇꯧꯗ꯭ꯔꯤ ꯑꯗꯨ
ꯀꯥꯏꯗ ꯍꯥꯏꯕ꯭ꯔꯥ ꯐꯩꯗꯤꯡꯒꯥꯥꯗ ꯍꯥꯏꯕ꯭ꯔꯥ
ꯑꯃꯨꯛ ꯂꯥꯛꯑꯒꯗꯤ ꯈꯪꯗꯦ ꯂꯥꯛꯑꯁꯨ ꯂꯥꯛꯇꯦ ꯑꯩꯈꯣꯏ ꯔꯦꯟꯗ-ꯔꯦꯟꯗ ꯑꯃꯨꯛ ꯑꯅꯧꯕ ꯅꯨꯄꯤ ꯑꯅꯤ ꯃꯩꯇꯩ ꯅꯨꯄꯤ ꯑꯅꯤ ꯑꯃꯨꯛ ꯂꯥꯛꯑꯒ ꯂꯩꯔꯦ ꯃꯤ ꯌꯥꯝꯈ꯭ꯔꯦ ꯑꯩꯈꯣꯏꯁꯦ
ꯅꯪꯅ ꯍꯥꯏꯕ ꯅꯠ ꯀꯩ ꯔꯥꯁ꯭ꯔ ꯍꯥꯏ ꯄ ꯅ ꯇ
ꯑꯗꯨ ꯅꯠꯇꯦ ꯉꯔꯥꯡ ꯂꯥꯛꯄ
ꯅꯣꯏꯒꯤ ꯌꯨꯝꯕꯨ ꯃꯆꯤꯟ ꯈꯔ ꯊꯤ ꯃꯆꯤꯟ ꯈꯔꯗꯤ ꯀꯩꯅꯣ ꯊꯤꯌꯦ ꯅꯍꯥꯟꯅ ꯑꯩꯅ ꯂꯥꯛꯄ ꯃꯇꯝꯂꯦ ꯑꯩꯗꯔꯤꯅꯦ ꯂꯩꯒꯤ ꯍꯥꯡꯕ ꯃꯇꯝ ꯅꯨꯄꯤ ꯊꯝꯗꯦ ꯅꯨꯄꯤ ꯄꯥ ꯊꯝꯗꯤ
ꯍꯣꯏ ꯅꯍꯥꯟꯗ ꯅꯨꯄꯤ ꯊꯝꯗꯕꯅꯤꯗ ꯍꯟꯗꯛꯇꯤ ꯂꯣꯏꯔꯦ ꯅꯨꯄꯤ ꯈꯛ ꯑꯞ꯭ꯁꯇꯤꯌ꯭ꯔꯗ ꯂꯩꯕꯁꯦ ꯅꯨꯄꯤ ꯈꯣꯏꯅꯤꯅꯦ ꯁꯤꯗ ꯑꯃ ꯋꯥꯟ ꯇꯨ ꯊ꯭ꯔꯤ ꯐꯣꯔ ꯐꯥꯏ ꯁꯤꯛꯁ ꯁꯣꯏꯔꯦꯟ ꯅꯨꯄꯤ ꯑꯞ꯭ꯁꯇꯤꯌꯥ꯭ꯔꯗ ꯁꯚꯦꯟ ꯑꯣꯏꯔꯦ
ꯑꯩꯈꯣꯏ ꯏꯕꯨ ꯀꯩꯅꯣ ꯃꯣꯏꯗꯤ ꯇꯟꯅꯅꯕꯅꯤꯅꯒꯨꯝ ꯈꯔꯗꯤ ꯇꯟꯗꯧ ꯃꯥꯟꯦ ꯑꯦꯕ ꯅꯣꯏꯒꯤ ꯌꯨ ꯇꯣ ꯅꯣꯏ ꯌꯨꯝꯕꯨꯅ ꯅꯨꯡꯉꯥꯏ ꯍꯥꯏꯔꯣꯏꯌꯦ ꯍꯥꯏꯌꯦ ꯑꯦ ꯑꯗꯨꯗ ꯂꯥꯛꯑꯗꯤ
ꯅꯪꯗꯤ ꯅꯨꯄꯤꯁꯤ-ꯅꯨꯄꯤ ꯈꯛꯇ ꯑꯣꯏꯕꯅꯤꯅ ꯏꯁꯤꯡꯁꯨ ꯊꯨꯅ ꯂꯣꯏꯈ꯭ꯔꯦ ꯍꯥꯏꯗꯣ ꯑꯁ ꯏꯁꯤꯡ ꯋꯥꯒꯅꯤ ꯈꯪꯗꯦ ꯔꯦꯟꯖꯦ ꯑꯃꯨꯛ ꯁꯤꯁ ꯇꯧꯅꯤꯡꯗꯦ ꯕꯥꯖꯥꯔ ꯁꯣꯝꯗ ꯂꯩꯅꯤꯡꯕ
ꯏꯔꯣꯝ ꯀꯥꯟꯗ ꯅꯪꯒꯤ ꯁꯦꯂꯔꯤ ꯐꯪꯗꯣꯏꯅꯣ
ꯑꯣ ꯈꯗꯅꯦ ꯑꯩꯅ ꯈꯪꯗꯕ ꯊꯥ ꯂꯣꯏꯔꯒ ꯍꯪꯒꯦꯗꯤ ꯇꯧꯕꯅꯦ ꯍꯌꯦꯡꯁꯦ ꯗ ꯊꯥꯔꯇꯤ ꯊꯥꯔꯇꯤ ꯋꯥꯟ
ꯀꯆꯇꯄ
ꯈꯪꯗ꯭ꯔꯤ ꯁꯍꯔ ꯑꯃ ꯍꯪꯕ ꯇꯥꯔꯦ ꯀꯃꯥꯏ ꯀꯃꯥꯏ ꯇꯧꯒ ꯆꯥꯗ ꯈꯪꯗꯦ ꯁꯥꯕꯗꯨ ꯁꯥꯕ꯭ꯔꯥꯅꯁꯨ ꯀꯃꯥꯏꯅ ꯇꯧꯏ
ꯁꯔ ꯉꯔꯥꯡꯗꯣ ꯐꯤ ꯏꯟꯗ꯭ꯔꯦ ꯕ꯭ꯂꯦꯡꯀꯦꯠ ꯍꯥꯞꯇꯔꯦ ꯀ ꯍꯥꯞꯇꯕꯤꯗ ꯑꯗꯨꯝ
ꯑꯩꯈꯣꯏꯗꯤ ꯋꯤꯟꯗꯣ ꯍꯥꯡꯕꯤꯔꯒ ꯇꯨꯝꯕꯅꯦ
ꯀꯥꯡ ꯀꯥꯡ ꯉꯥꯛ ꯇꯔꯨ
ꯀꯥꯡꯪꯈꯟ ꯂꯩꯌꯦꯦ ꯑꯗꯨꯒꯤ ꯋꯤꯟꯗꯣꯗꯣ ꯍꯥꯡꯕꯤꯔꯒ ꯇꯨꯝꯕꯅꯦ ꯅꯠꯇ꯭ꯔꯗꯤ ꯁꯥꯍꯟꯕꯒꯤ ꯑ
ꯌꯨꯠ
ꯀꯗꯥꯏ ꯗꯒꯤ ꯂꯛ ꯑꯦꯅꯣ ꯎꯝ
ꯇꯂ
ꯅꯪ ꯏꯅꯦꯦꯛ ꯋꯥꯁꯤꯗꯤ ꯅꯨꯡꯉꯥꯏꯇꯦ ꯇꯔꯥ ꯇꯔꯥ ꯇꯔꯥ ꯇꯔꯥ ꯇꯧꯔꯣ ꯂꯩꯔꯦ
ꯌꯅꯦꯅꯨꯡꯉꯥꯏꯇ
ꯑꯩꯁꯦ ꯖꯤꯑꯣꯗ ꯑꯣꯟ ꯊꯣꯛꯈ꯭ꯔꯦ
ꯅꯨꯅꯨꯡꯉꯥꯏꯠꯇꯦ ꯁꯤꯗꯗꯤ
ꯇꯥꯏꯅ
ꯏꯃꯥ ꯀꯣ ꯇꯧꯔꯛꯇ꯭ꯔꯣ
ꯑꯥ ꯑꯁ ꯁꯥꯏ ꯁꯥꯏ ꯁꯥꯏ ꯐꯔꯦ ꯑꯗꯨꯗꯤ ꯊꯝꯈ꯭ꯔꯒꯦ ꯍꯌꯦꯡ ꯑꯃꯨꯛ ꯀꯣꯜ ꯇꯧꯔꯛꯀꯦꯒ꯫ ꯇꯥꯕ꯭ꯔꯥ ꯊꯝꯂꯒꯦ ꯍꯌꯦꯡ ꯑꯃꯨꯛ ꯇꯧꯔꯛꯀꯦ ꯃꯥꯪ ꯐꯔꯁꯦ ꯊꯝꯃꯦ ꯊꯝꯃꯦ꯫